ꯑꯣꯂ ꯇꯥꯕ꯭ꯔꯥ ꯇꯥꯏꯌꯦ ꯍꯥꯏꯕ ꯅꯪꯗꯦ
ꯍꯥꯥ
ꯍꯥꯏꯕ ꯅꯪꯗꯦꯕ ꯏꯕꯥꯅꯤꯃꯛ
ꯎꯝ ꯏꯕꯅꯤꯗꯤ ꯅꯪꯉꯦꯗ ꯅꯨꯡꯁꯥ ꯁꯥꯕꯗꯤꯅ ꯂꯣꯏꯔꯦ ꯂꯣꯏꯔꯦ
ꯅꯨꯡꯁꯥ ꯁꯥꯕ꯭ꯔꯅꯦ ꯁꯤꯗꯗꯤ ꯅꯣꯡ ꯃꯪꯉꯦꯗ
ꯑꯩꯁ ꯑꯩꯈꯣꯏꯗꯗꯤ ꯅꯣꯡ ꯅꯨꯡꯁꯥꯡ ꯉꯥꯛꯇꯅꯤ ꯍꯧꯖꯤꯛ
ꯎꯝ ꯅꯨꯡꯉꯥꯏꯇꯦꯗ
ꯅꯣꯡꯐꯥꯎ ꯅꯣꯡꯐꯥꯎ ꯆꯨꯗꯧ ꯃꯥꯟꯗ꯭ꯔꯦ ꯑꯃꯨꯛꯀ
ꯁꯔꯤ ꯅꯣ ꯑꯣ ꯁꯟꯗꯦ ꯁꯟꯗꯦꯗ ꯆꯨꯕ
ꯑꯣ ꯁꯟꯗꯦꯗꯗꯤ ꯑꯗꯨꯝ ꯆꯨꯏꯔꯥ ꯅꯨꯃꯤꯠ ꯐꯠꯇꯕ꯭ꯔꯥ ꯈꯪꯗꯦ
ꯑꯁ ꯅꯨꯃꯤꯠ ꯑꯐꯕꯅꯤꯅꯦ ꯑꯗꯨꯗꯣ ꯀꯩꯅꯣꯅꯤꯅꯦ ꯕꯣꯔ ꯄꯤꯕꯅꯤꯅꯦ
ꯎꯝ ꯑꯁꯤ ꯌꯥꯝ ꯐꯩꯀꯣ
ꯑꯁ ꯍꯩꯕꯅꯦ ꯀꯩꯅꯣ ꯅꯪꯒꯤ ꯋꯥꯔꯤꯗꯤ ꯀꯅꯥ ꯀꯅꯥ ꯁꯥꯟꯅꯒꯦ
ꯑꯩꯔꯣ ꯍꯟꯗꯛ ꯃꯔꯛꯁꯦ ꯑꯩ ꯄꯣꯊꯥꯔꯦꯗ ꯇꯧꯗ꯭ꯔꯦꯗ
ꯎꯉꯥꯏꯇꯗ
ꯍꯟꯊꯈ꯭ꯔꯦ ꯑꯩ ꯀꯤꯕ ꯑꯃ ꯌꯥꯎꯔꯦ
ꯎꯝ ꯀ ꯀ ꯀ ꯀ ꯎꯝ
ꯑꯩꯗꯣ ꯇꯧꯃꯟꯕꯒꯤꯀꯣ ꯑꯗꯨꯃꯥꯏꯅ ꯇꯧꯒꯅꯨ ꯍꯥꯏꯕ
ꯑꯁ ꯑꯗꯨꯕꯨ ꯃꯣꯏ ꯃꯣꯏꯒꯤ ꯃꯊꯧꯔꯅꯤ
ꯈꯪꯗꯅꯤ
ꯍ ꯄ ꯌꯥꯝ ꯁꯥꯔꯗꯤ ꯐꯨꯔꯣ
ꯎꯝ ꯈꯔ ꯈꯔꯗꯤ ꯄꯁꯥꯕꯨ ꯌꯥꯎꯕꯀꯣ ꯃꯔꯛ ꯃꯔꯛꯇ ꯑꯗꯨꯗꯣ
ꯑꯗꯨꯅꯦ ꯃ ꯌꯥꯝ ꯁꯥꯏꯌꯦꯕꯀꯣ ꯑꯁ ꯅꯪꯒꯤꯅꯨ ꯄꯤꯅ ꯍꯥꯏꯕ꯭ꯔꯣ ꯍꯦꯟ ꯃꯟꯈ꯭ꯔꯦ ꯍꯥꯏꯕꯗꯣ
ꯍꯗ ꯍꯩꯄꯥ ꯌꯥꯝ ꯁꯥꯕ ꯃꯤꯁꯨ ꯌꯥꯎꯔꯦ ꯍꯟꯇꯡ ꯃꯔꯛꯁꯦ
ꯃꯊꯪꯗꯤ ꯑꯁꯤꯗꯒꯤ ꯅꯨꯄꯤꯗꯤ ꯀꯌꯥ ꯀꯣꯏꯔꯦ
ꯃꯉꯥ ꯇꯔꯨꯛꯇꯗꯤꯤ ꯀꯣꯏꯔꯦ
ꯑꯁ ꯑꯩ ꯁꯨꯝ ꯃꯊꯥꯏ
ꯑꯁ ꯉꯔꯥꯡ ꯉꯔꯥꯡ ꯀꯣ
ꯎꯝ
ꯅꯨꯄꯤ ꯑꯃꯕꯨ ꯑꯩꯅ ꯊꯦꯝꯕ ꯃꯥꯗ ꯃꯥꯅ ꯌꯥꯔꯛ ꯌꯥꯔꯛꯅꯤꯡꯕ ꯀꯣꯝ ꯑꯗꯨꯝ ꯇꯧꯕ ꯃꯥꯒꯤ ꯊꯝꯃꯣꯏꯗꯣ ꯀꯣꯏ ꯆꯦꯜ ꯆꯦꯜꯂꯦꯕ
ꯏ
ꯑꯩ ꯑꯉꯥꯡ ꯑꯩꯗꯤ ꯃꯉꯣꯟꯗꯒꯤ ꯍꯦꯟꯅ ꯑꯉꯥꯡ ꯑꯣꯏꯔꯤꯕ ꯆꯍꯤ ꯑꯃ ꯑꯅꯤ ꯑꯃꯥ ꯑꯗꯨꯝ ꯁꯨꯔꯝꯒꯅꯤ ꯑꯗꯨꯏꯒꯤ ꯃꯥ ꯈꯔ ꯇꯟꯕꯒꯨꯝ ꯇꯟꯗꯕꯒꯨꯝ
ꯎ ꯌꯦ
ꯃꯥ ꯑꯗꯨ ꯌꯥꯔ ꯦꯕ ꯃꯇꯝꯍꯣꯏꯗꯣ ꯉꯔꯥꯡꯗꯣ ꯄꯨꯡ ꯕꯥꯔꯣ ꯍꯦꯟꯅ ꯑꯗꯨꯝ ꯀꯣꯜ ꯇꯧꯋꯦꯕ ꯃꯥ ꯑꯗꯨ ꯀ꯭ꯔ ꯀ꯭ꯔꯗꯤ ꯄꯥꯜꯂꯦꯕ
ꯑ
ꯎ ꯑꯗꯣ ꯃꯥꯗꯣ ꯅꯨꯄꯥ ꯅꯨꯄꯥ ꯍꯥꯟꯅ ꯀꯣꯏꯔꯝꯕ ꯃꯥꯜꯂꯦꯕ ꯑꯩꯅ ꯈꯪꯂꯛꯄ ꯑꯃꯨꯛꯀ ꯁꯤ ꯌꯥꯝ ꯂꯥꯞꯄꯦꯕ ꯃꯥꯗꯤ
ꯑꯣ
ꯑꯣꯏꯔꯣꯏꯗ ꯂꯝ ꯂꯥꯞꯃꯟꯕꯒꯤ ꯑꯩ ꯄꯥꯝꯗ꯭ꯔꯦ ꯑꯃꯨꯛ
ꯑ ꯑꯗꯨ ꯑꯗꯨ ꯦꯔꯥꯅꯤ ꯍꯦ
ꯎꯝ
ꯅꯝ ꯂꯥꯞꯄꯁꯨ ꯑꯗꯨꯝ ꯅꯪꯒꯤ ꯃꯅꯥꯛꯇ ꯂꯥꯛꯀꯗꯕ ꯅꯨꯄꯤꯗꯨꯕꯨ
ꯑꯁ ꯑꯗꯨ ꯑꯩ ꯂꯧꯒꯗꯕ ꯅꯨꯃꯤꯠꯇꯗꯤ ꯌꯥꯝ ꯆꯪꯉꯅ
ꯃꯇꯝ ꯆꯪꯉꯦ ꯍꯥꯏꯌꯨ
ꯑ ꯃꯇꯝꯁꯨ ꯆꯪꯉꯦ ꯀꯩꯁꯨ ꯆꯪꯉꯦ ꯑꯩ ꯌꯥꯝ ꯃꯥꯡꯉꯅꯤ
ꯑꯩꯉꯣꯟꯗꯁꯨ ꯅꯨꯄꯥ ꯑꯅꯤ ꯄꯥꯝꯕ ꯃꯥꯜꯂꯦꯕ ꯑꯩꯉꯣꯟꯗ ꯑꯗꯨꯁꯨ ꯃꯃꯥꯟꯅꯕ ꯃꯁꯦꯟ ꯑꯁ ꯅꯣꯛꯅꯤꯡꯕꯅꯦ ꯑꯩꯗꯤ
ꯊꯣꯛꯄꯁꯦ ꯅꯨꯄꯥ ꯅꯨꯄꯤ ꯀꯣꯏꯅꯅꯤꯡꯉꯥꯏ ꯊꯣꯛꯍꯟꯕꯅꯤꯅꯦ
ꯃꯥꯅꯦ ꯑꯩꯉꯣꯟꯗ ꯃꯨꯟꯅꯔꯒ ꯂꯩꯔꯦ ꯀꯥꯏꯅ
ꯍ
ꯑꯁꯦꯡꯕꯨꯅꯦꯕꯁꯨ ꯀꯣꯟꯁꯤꯂꯦꯁ ꯀꯥꯔꯒ ꯀꯣ ꯑꯗꯨꯝ ꯍꯥꯏꯕ ꯑꯃ ꯚꯦꯂꯦꯖ ꯀꯥꯔꯒ ꯍꯥꯏꯕ ꯑꯩꯗꯤ ꯁꯤꯗ ꯃꯊꯥ ꯁꯥꯔ ꯆ
ꯅꯪꯗꯤ ꯌꯥꯅꯤꯡꯉꯕꯣ
ꯀꯗꯥꯏ ꯑꯅꯤꯃꯛ ꯀꯅꯥ ꯀꯃꯥꯏꯅ ꯌꯥꯒꯦ
ꯅꯪꯗꯤ ꯍꯥꯟꯅꯁꯨ ꯃꯔꯤ ꯂꯩꯔꯦ ꯍꯥꯏꯕꯒꯨꯝ ꯇꯥꯕ ꯑꯗꯨ ꯑꯅꯤ ꯑꯃꯨꯛ ꯂꯥꯛꯑꯗꯤ ꯇꯔꯨꯛ ꯁꯨꯔꯤꯅꯦ
ꯁꯨꯔꯅꯤ ꯑꯗꯨꯒꯤ ꯑꯩ ꯃꯊꯥ ꯌꯥꯝ ꯁꯥꯔꯦ ꯑꯦ ꯃꯇꯥꯡ ꯃꯇꯝꯗꯅꯦ
ꯎꯝ
ꯈꯔ ꯂꯩꯔꯗꯤ ꯈꯔ ꯂꯩꯔꯗꯤ ꯇꯔꯥ ꯁꯨꯍꯜꯂꯅꯤ ꯑꯩꯅ
ꯎꯝꯝ ꯇꯔꯥꯗꯒꯤ ꯑꯃ ꯈꯜꯂꯣ
ꯁꯛ ꯐꯖꯕꯁꯦ ꯌꯥꯝ ꯋꯥꯏꯑꯦ
ꯎꯝ ꯑꯦ ꯀ ꯃꯟꯚ ꯍꯔ ꯈꯥꯪꯗꯤꯦꯀꯣ
ꯑꯦꯁ ꯑꯩꯗꯤ ꯀꯩꯅꯣꯅꯦꯍꯦ ꯌꯥꯝ ꯐꯖꯕ ꯅꯨꯄꯤꯅꯦꯍꯦ ꯀꯦꯜꯂꯤꯦꯍꯦ
ꯅꯣꯡ ꯍꯦ ꯇꯕꯦ
ꯎ
ꯎꯝ ꯐꯖ ꯍꯥꯏꯗ ꯅꯪꯗꯤ ꯐꯖ ꯍꯥꯏꯗ ꯂꯥꯏ ꯃꯆꯥꯗꯒꯤ ꯍꯦꯟꯅ ꯐꯖꯩ ꯑꯗꯨꯁꯨ ꯍꯅꯨꯃꯥꯟ
ꯍꯥꯏꯃꯜꯂꯦꯍꯦ ꯅꯨꯡꯁꯨ ꯑꯗꯨꯗꯤ
ꯅꯪꯗꯤ ꯍꯦꯜꯂꯣꯏꯅꯦ
ꯑꯦ ꯍꯂꯣꯏ ꯑꯍꯅ
ꯍꯂꯣꯏꯁꯨ ꯑꯁ ꯌꯥꯝ ꯐꯖꯕꯅꯦꯍꯦ
ꯐꯖꯕꯅꯤ ꯐꯖꯕꯅꯤ
ꯑꯩꯗꯤ ꯎꯗ꯭ꯦ ꯎꯅꯤꯡꯗꯦꯕ ꯎꯔꯗꯤ ꯉꯥꯎꯔꯅꯤ
ꯑꯗꯨꯅꯦ ꯑꯩ ꯂꯣꯏ ꯎꯕ ꯌꯥꯗꯦ
ꯃꯣꯏ ꯃꯁꯛꯇ ꯌꯥꯝ ꯐꯤ ꯍꯥꯏꯅꯦ ꯑꯩꯈꯣꯏ ꯃꯤꯠꯇꯗꯤꯀꯣ ꯌꯥꯝ ꯐꯖꯍꯟꯕ
ꯅꯣꯏꯗꯨꯗꯤ ꯌꯥꯗꯦꯗ ꯑꯩꯉꯣꯟꯗ ꯊꯥꯒꯠꯄ꯭ꯔꯥ ꯍꯥꯏꯔꯁꯨ ꯊꯥꯒꯠꯇꯦ ꯁꯤꯗꯕ꯭ꯔꯥ ꯍꯥꯏꯁꯨ ꯁꯤꯗꯕꯤꯦ ꯑꯩ ꯎꯝ ꯎꯝ ꯎꯝ ꯐꯅꯦꯛ ꯁꯦꯠꯂꯁꯨ ꯐꯖꯩ ꯍꯥꯏꯕꯗꯨꯅꯤꯅꯦ ꯑꯗꯨꯅꯦꯁꯛ ꯐꯖꯕꯁꯦ ꯌꯥꯝ ꯋꯥꯏ
ꯎꯝ ꯃꯊꯟꯇ ꯑꯗꯨꯃꯥꯏꯅ ꯊꯥꯒꯠꯀꯅꯨꯅꯦ ꯂꯥꯁꯇ ꯀꯣ
ꯑꯩ ꯅꯨꯄꯥꯁꯤꯡꯅ ꯃꯨꯟꯅꯔꯒ ꯂꯩꯔꯤꯅꯦ ꯑꯩꯁꯦ ꯀꯔꯝꯕ ꯀꯔꯝꯕꯗ ꯆꯨꯁ ꯍꯥꯏꯗꯤ ꯀꯩꯅꯣ ꯇꯧꯁꯤꯔꯥ ꯈꯜꯂꯤꯕꯅꯤ
ꯎꯝ ꯑꯁ ꯃꯩꯁꯦ ꯂꯥꯛꯃꯟꯕꯒꯤ ꯌꯥꯗ꯭ꯔꯦꯅꯦ ꯑꯩꯈꯣꯏꯗ
ꯑꯗꯣ ꯉꯔꯥꯡ ꯁꯥꯎꯅꯕꯗꯒꯤ ꯑꯩꯒ ꯋꯥꯔꯤ ꯁꯥꯟꯅꯗ꯭ꯔꯦꯅꯦ
ꯎꯝ
ꯌꯥꯝ ꯃꯔꯝ ꯆꯥꯗ꯭ꯔꯒ ꯁꯥꯎꯕꯗꯨꯒꯗꯤ ꯏꯁ ꯐꯨꯅꯤꯡꯕꯗꯨ ꯅꯨꯡꯁꯤꯅꯕꯁꯨ ꯅꯠꯇ꯭ꯔꯒꯀꯣ ꯑꯩꯉꯣꯟꯗꯁꯨ
ꯎꯝ ꯃꯥꯗꯨ ꯈꯔ ꯈꯔ ꯄꯥꯜꯂꯦꯕ
ꯑꯗꯨꯒꯤ ꯊꯝꯣꯏꯗ ꯄꯥꯟꯕꯅꯤꯅ ꯑꯩꯗꯤ ꯁꯛ ꯐꯖꯔꯨꯕꯒꯤ ꯋꯥꯔꯒ ꯂꯩꯔꯦꯕꯁꯤꯗ
ꯑꯣ ꯑꯣ ꯑꯣ
ꯑꯗꯨꯒꯤꯅꯤꯅꯦ ꯑꯩꯅ ꯑꯩꯅ ꯑꯩꯒꯤ ꯁꯛꯇꯣ ꯗꯤ ꯄꯤꯗ ꯊꯝꯗꯕꯗꯣ ꯑꯁ
ꯊꯝꯈ꯭ꯔꯣꯗꯅ ꯑꯩꯗꯤ ꯑꯗꯨꯝ ꯊꯝꯃꯦꯗ ꯀꯩꯁꯨ ꯀꯥꯏꯗꯦꯗ
ꯑꯁ ꯀꯣꯏꯇꯥꯟ ꯇꯥꯟꯅꯔꯛꯏꯅꯦ ꯀꯣꯏꯇꯥꯟ ꯇꯥꯟꯅꯔꯛꯏꯅꯦ ꯅꯨꯄꯤꯁꯤꯡ ꯁꯦ ꯅꯨꯄꯤꯁꯤꯡꯁꯦ ꯑꯥꯌꯦ ꯅꯨꯄꯥꯁꯤꯡ ꯌꯥꯗꯦ ꯁꯛ ꯐꯖꯔꯨꯕ ꯑꯩꯒꯤ ꯏꯔꯥꯜ
ꯂꯥꯛꯀꯅꯨ ꯂꯥꯛꯀꯅꯨ ꯍꯥꯏꯌꯣ
ꯁꯛ ꯐꯖꯔꯨꯕ ꯑꯩꯒꯤ ꯏꯔꯥꯜꯅꯦ
ꯎꯝ ꯎ
ꯑꯗꯨ ꯑꯗꯨ ꯅꯨꯄꯥꯈꯣꯏꯒꯗꯤ ꯋꯥꯔꯤ ꯁꯥꯟꯅꯔꯔꯣꯏꯗ ꯍꯩꯄꯥ ꯌꯥꯝ ꯁꯥꯏꯌꯦ ꯃꯣꯏꯗꯣ ꯍꯥꯏꯗꯤ ꯄꯥꯝ ꯄꯥꯝꯔꯗꯤ ꯄꯥꯝꯃꯦ ꯍꯥꯏꯌꯣ ꯅꯠꯇ꯭ꯔꯒ ꯑꯗꯨꯝ ꯁꯥꯎꯕ ꯇꯥꯏꯞꯇ ꯇꯧꯔꯒꯀꯣ
ꯆꯥꯁ
ꯇꯔꯦꯗꯣ ꯑꯩꯅꯗꯤ ꯁꯤꯗ ꯀꯩꯁꯨ ꯀꯩꯁꯨ ꯑꯩꯉꯣꯟꯗ ꯀꯔꯤ ꯍꯥꯏꯅꯤ ꯊꯃꯣꯏ ꯊꯃꯣꯏꯗ ꯐꯥꯎꯕ ꯅꯠꯇꯦꯕ ꯃꯣꯏꯅ ꯇꯧꯔꯤꯗꯣ
ꯎ
ꯑꯩꯈꯣꯏꯗꯤ ꯀꯩꯅꯣꯅꯦꯕ ꯀꯔꯤ ꯍꯥꯏꯒꯦꯔꯥ ꯂꯥꯜꯂꯣꯟꯕꯤ ꯅꯨꯄꯤ
ꯑꯍꯥ ꯂꯥꯂꯣꯟꯕ ꯅꯨꯄꯤ ꯋꯥ ꯑꯗꯨꯗꯤ ꯌꯥꯝ ꯐꯩꯅ
ꯂꯥꯜꯂꯣꯟꯕ ꯍꯥꯏꯕꯗꯤ ꯀꯩꯅꯣꯗ ꯍꯥꯏꯕ ꯌꯥꯗꯕꯒꯤꯅꯦꯗ
ꯎꯝ
ꯑꯗꯨꯗꯤ ꯑꯩꯗꯤ ꯈꯪꯅꯤꯡꯉꯥꯏꯗ ꯋꯥꯔꯤ ꯍꯥꯏꯕꯅꯤꯗ ꯄꯨꯔ ꯚꯦꯔꯥꯅꯦꯗ ꯁꯤ ꯂꯥꯛꯄꯁꯦ
ꯁꯤꯗꯤ
ꯆꯥꯛ ꯆꯥꯗ꯭ꯔꯤꯍꯦ
ꯍꯣꯏꯁ ꯊꯦꯡꯗ꯭ꯔꯣ
ꯊꯦꯡꯉꯦ ꯍꯧꯖꯤꯛ ꯉꯥꯏꯍꯥꯛ ꯂꯩꯔꯒ ꯆꯥꯔꯅꯤ
ꯊꯦꯡꯃꯟꯈ꯭ꯔꯦꯍꯦ
ꯊꯦꯡꯉꯦ ꯊꯦꯡꯉꯦ
ꯅꯁꯥ ꯁꯦꯝꯃꯤꯔꯣ
ꯑꯁ ꯍꯟꯗꯛ ꯃꯔꯛꯇꯤ ꯋꯥ ꯉꯥꯡꯃꯟꯕꯒꯤ ꯀꯪꯈ꯭ꯔꯦ ꯑꯩꯗꯤ
ꯑꯣ ꯋꯥ ꯉꯥꯡꯉꯒ ꯅꯣꯛ ꯀꯟꯕꯁꯦ ꯌꯥꯝ ꯀꯪꯕꯅꯦ
ꯑꯗꯨꯅꯦ ꯍꯟꯗꯛꯇꯤ ꯂꯣꯏꯔꯦ ꯑꯩꯒꯤ ꯑ ꯈꯅꯥꯎ ꯒꯨꯝꯕ ꯇꯤꯟ ꯐꯥꯎ ꯌꯥꯎꯗ꯭ꯔꯦ ꯋꯥ ꯉꯥꯡꯃꯟꯗ
ꯑꯁ ꯑꯩꯗꯤ ꯏꯁꯤꯡ ꯈꯔ ꯊꯝꯃꯒ ꯑꯗꯨꯝ ꯉꯥꯡꯕꯅꯤꯍꯦ
ꯑꯁ ꯏꯁꯤꯡ ꯊꯛ ꯊꯛꯑꯒ ꯉꯥꯡꯕ ꯏꯅꯔꯖꯤ ꯗ꯭ꯔꯤꯡꯁꯇꯣ ꯂꯩꯇꯕ ꯌꯥꯗ꯭ꯔꯦ
ꯎꯝ ꯏꯁꯤꯡ ꯊꯛꯇ꯭ꯔꯗꯤ ꯌꯥꯗ꯭ꯔꯦꯕ ꯑꯩꯔꯣ ꯑꯁ ꯆꯥꯔꯦꯗ ꯍꯤꯟꯖꯥꯡꯒ ꯍꯥꯎꯇꯕꯅꯦ ꯎꯇꯤꯔꯥ ꯁ꯭ꯀꯦꯝꯔꯥ ꯈꯪꯗꯦ
ꯑꯣ ꯎꯇꯤ ꯔꯁꯨ ꯀꯦꯝꯅ ꯈꯪꯗꯦ ꯅꯪꯒꯤ ꯏꯟꯖꯥꯡꯁꯨ ꯌꯥꯏꯌꯦꯦ
ꯀꯔꯤ ꯀꯔꯤ ꯆꯥꯡ ꯍꯥꯎꯗ ꯍꯥꯏꯝ ꯆ
ꯎꯝ ꯄꯪꯍꯥꯎ ꯍꯥꯎꯕꯅꯦ ꯌꯨꯝꯒꯤ ꯆꯥꯛ ꯌꯦꯟꯖꯥꯡꯁ
ꯎꯝ ꯅꯣꯡ ꯃꯥꯡꯉꯒ ꯅꯨꯡꯁꯥ ꯊꯣꯛꯏꯅꯦ ꯀꯔꯤ ꯇꯥꯕ꯭ꯔꯥ
ꯅꯣꯡ ꯃꯪꯉꯒ ꯅꯨꯡꯁꯥꯊꯣꯛꯑꯦ ꯑꯩꯁꯦ ꯀꯔꯤ ꯉꯥꯡꯕꯅꯅꯦ
ꯑꯗꯨꯝ ꯊꯣꯛꯑꯦ ꯑꯩꯈꯣꯏꯗꯗꯤ
ꯎꯝ ꯅꯣꯡꯃ
ꯍꯟꯗꯛ ꯃꯔꯁꯦ ꯖꯥꯠ ꯇꯖꯥꯅꯤꯅꯦ ꯉꯔꯥꯡ ꯅꯍꯥꯟꯁꯨ ꯅꯣꯡ ꯌꯥꯝ ꯊꯥꯔꯒꯀꯣ ꯅꯣꯡ ꯇꯥꯕ ꯑꯩꯈꯣꯏꯁ ꯅꯨꯡꯁꯥ ꯌꯥꯝ ꯁꯥꯔꯒꯀꯣ ꯅꯣꯡ ꯇꯥ ꯅꯣꯡ ꯆꯨꯕ ꯀꯣ
ꯌꯥꯏ ꯍꯦꯟꯅꯪ ꯃꯅꯤꯄꯨꯔꯤ ꯂꯣꯟꯁꯤꯁꯨ ꯐꯖꯩꯅꯦ
ꯈꯔ ꯈꯔ ꯒ꯭ꯌꯥꯟ ꯇꯥꯅꯁꯤꯗ ꯒꯌꯥꯟ ꯇꯥꯅꯁꯦ ꯒ꯭ꯌꯥꯟ ꯇꯥꯅꯁꯦ
ꯑꯩꯈꯣꯏꯗꯤ ꯌꯥꯝ ꯈꯦꯠꯅꯤꯡꯕꯅꯤꯅꯦ
ꯎꯝ ꯅꯠꯇꯗ ꯅꯣꯡꯁꯨ ꯑꯗꯨꯝ ꯁꯥꯏꯗ ꯑꯩꯈꯣꯏꯗꯗꯤ ꯏꯪꯗ꯭ꯔꯦꯗ ꯅꯣꯡꯁꯨ
ꯑꯩꯈꯣꯏꯁꯨ ꯅꯣ
ꯃꯊꯛꯇꯒꯤ ꯇꯥꯔꯛꯄꯅꯤ ꯑꯗꯨ
ꯎꯝ ꯎ ꯌꯥꯝ ꯁꯔꯦ ꯗꯦꯔ ꯀꯔꯤꯒꯤꯅꯣ ꯅꯨꯡꯉꯥꯏꯕꯅꯤꯍꯦ ꯎꯝ ꯅꯨꯡꯉꯥꯏꯔꯣꯏ ꯉꯁꯤꯗꯤ ꯀꯔꯤ ꯇꯧꯒꯅꯤ ꯌꯨꯝꯗ ꯂꯩꯒꯅꯤ
ꯎꯝ ꯑꯥꯎ ꯑꯗꯨꯝ ꯂꯩꯗ ꯊꯕꯛ ꯆꯥꯠꯇ꯭ꯔꯣ
ꯊꯣꯛꯣꯛ ꯆꯠꯂꯗ ꯑꯉꯥꯡꯗꯣ ꯑꯗꯨꯝ ꯂꯩ
ꯎꯝ ꯑꯩ ꯅꯍ ꯑꯉꯥꯡ ꯌꯥꯝꯁꯤꯅꯩꯅꯦ ꯑ ꯑꯦ ꯑꯗꯨ ꯑꯣꯏꯔꯣ ꯅꯪꯒꯤ ꯊꯕ
ꯃꯥꯅꯤꯌꯦ
ꯑꯣ ꯌꯥꯝ ꯐꯩꯅ ꯑꯗꯨꯗꯤ
ꯀꯊ ꯃꯅꯤ ꯀꯕꯤ
ꯑꯉꯥꯡ ꯂꯧꯕꯁꯤꯡꯁꯦ ꯃꯁꯥ ꯐꯠꯇ꯭ꯔꯗꯤ ꯌꯥꯗꯕꯅꯤꯀꯣ
ꯑ ꯑꯗꯨꯗꯤ ꯐꯖꯤ ꯀꯪꯊꯈ꯭ꯔꯦꯗ ꯑꯩ ꯑꯁ ꯑꯁꯦꯡꯕ ꯐꯒꯤ ꯅꯠꯇꯦ ꯑꯩ ꯁꯤ ꯍꯦꯛ ꯂꯥꯛꯄꯗꯒꯤꯀꯣ ꯋꯥ ꯉꯥꯡꯕꯕꯁꯤꯦ ꯉꯥꯡꯕꯁꯦ ꯑꯩꯒꯤ ꯑꯩꯁꯦ ꯀꯪꯈ꯭ꯔꯦ ꯃꯥꯏꯗꯣ
ꯎꯝ ꯑꯉꯥꯡ ꯂꯧꯕꯁꯤꯡꯗꯤ ꯃꯁꯥ ꯐꯕꯅ ꯂꯧꯒꯗꯕꯅꯤ
ꯎꯝ ꯈꯪꯗ꯭ꯔꯦ ꯑꯩꯁꯦ ꯀꯪꯕ ꯍꯧꯔꯦ ꯉꯝꯒꯗ꯭ꯔꯥ ꯉꯝꯃꯣꯏꯗ꯭ꯔꯥ ꯈꯪꯗ꯭ꯔꯦ
ꯑꯉꯥꯡꯒ ꯄꯣꯛꯑꯕ꯭ꯔꯣ ꯅꯣꯏꯗꯤ
ꯄꯣꯏꯗꯥ
ꯀꯞꯄ ꯃꯇꯝꯗ
ꯑꯥꯎ
ꯑꯗꯨ ꯃꯇꯥꯟꯗꯨꯅꯤ ꯏꯁꯥ ꯁꯣꯜꯜꯂꯤ ꯍꯥꯏꯗꯨꯣ
ꯎꯝ ꯑꯉꯥꯡ ꯑꯗꯨꯝ ꯄꯣꯛꯌꯦ ꯍꯥꯏꯕꯗꯤ ꯃꯥ ꯄꯔꯗꯤ ꯑꯩ ꯑꯗꯨꯃꯛ ꯈꯔ ꯊꯕꯛꯇꯣ ꯅꯨꯡꯉꯥꯏꯌꯦꯕ ꯋꯥꯔꯤ ꯁꯥꯕꯗꯧ ꯑꯩꯇꯣ ꯑꯗꯨꯝ ꯄꯝꯃꯒ ꯂꯩꯗꯤ ꯋꯥꯔꯤ ꯁꯥꯕ ꯌꯥꯗꯦꯕ ꯐꯣꯟ ꯍꯦꯛꯇ ꯆꯤꯡꯒꯦ ꯇꯧꯦꯕ ꯅ ꯉꯍꯥꯟꯁꯨ ꯐꯣꯟ ꯇꯥꯕꯅꯤ ꯃꯥꯅ ꯀꯤꯗꯅꯣ ꯑꯁ ꯐꯔꯗꯤꯅꯦꯅ ꯀꯝꯄꯅꯤ ꯀꯗꯤꯅꯦꯅ
ꯄꯨꯔꯗꯤ ꯊꯕꯛ ꯇꯠꯂꯅꯤ ꯅꯣꯏ
ꯆꯠꯂꯦꯗꯥꯛ ꯑꯦꯟ ꯗꯤꯖꯥꯏꯟ ꯇꯧꯔꯅꯤ
ꯑꯉꯥꯡꯒꯤ ꯌꯥꯔꯣꯏ ꯅꯪ ꯂꯧꯔꯤꯁꯦ
ꯑꯃ ꯑꯄꯤꯛꯄ ꯑꯩꯅ ꯉꯁꯥꯏ ꯏꯁꯇꯦꯇꯁ ꯍꯥꯞꯄꯗꯣ
ꯑ
ꯑꯗꯨ ꯃꯃꯥꯡꯗꯣ
ꯑꯗꯨꯗꯤ ꯁꯥꯊꯤꯕ ꯃꯇꯝꯅꯤꯅꯦ ꯑꯗꯨꯗꯒꯤ ꯍꯦꯟꯅ ꯈꯔ ꯂꯩꯔꯗꯤ ꯑꯃꯨꯛ ꯁꯥꯊꯤꯒꯪꯅꯤ
ꯀꯩꯅꯣ ꯆꯍꯤ ꯑꯃ ꯁꯨꯗ꯭ꯔꯤ ꯑꯦ ꯀꯔꯤ ꯀꯥꯏ ꯑ ꯆꯍꯤ ꯆꯍꯤ ꯅꯠꯇꯦ ꯊꯥ ꯅꯤꯄꯥꯟ ꯁꯨꯔꯦ
ꯋꯥꯍ
ꯑꯗꯨꯒꯨꯝꯕ ꯑꯉꯥꯡꯅꯤ ꯆꯠꯄ ꯍꯩꯇ꯭ꯔꯤ ꯐꯝꯕ ꯍꯩꯔꯦ ꯁꯟ ꯁꯥꯕ ꯍꯩꯔꯦ
ꯎꯝ
ꯀꯨꯏꯔꯔꯣꯏ ꯆꯍꯤ ꯑꯃ ꯐꯥꯔꯅꯤ
ꯎꯝ ꯌꯥꯏ ꯌꯥꯏ
ꯆꯩ ꯑꯃ ꯐꯥꯗꯤ ꯁꯥꯊꯤꯕ ꯍꯧꯔꯅꯤ
ꯎꯝ ꯅꯪ ꯂꯧꯕ ꯉꯝꯃꯔꯦ ꯑꯗꯨꯝ ꯆꯥꯟꯗ
ꯏ ꯃꯊ ꯁꯥꯏ ꯑꯗꯨ
ꯎꯝ
ꯑꯁ ꯋꯥꯏꯑꯦꯗ ꯋꯥꯁꯨ ꯉꯥꯡꯃꯟꯕꯒꯤ ꯆꯥꯛ ꯂꯥꯝꯃꯦꯗ
ꯑ
ꯏꯅꯔꯖꯤ ꯗ꯭ꯔꯤꯡꯁ ꯊꯛꯇꯕ ꯌꯥꯗ꯭ꯔꯦ ꯍꯣꯔꯦꯟꯗꯤ ꯅꯣꯏ ꯏꯟꯖꯥꯡ ꯑꯍꯥꯎꯕ ꯆꯥꯗ꯭ꯔꯤꯕꯣ
ꯆꯥꯗ꯭ꯔꯤꯗ ꯀꯥꯏꯗꯒꯤ ꯆꯠꯊꯣꯛꯄ ꯐꯥꯎ ꯌꯥꯗꯦ ꯀꯔꯤ ꯐꯜꯦ
ꯑꯣ ꯍꯧꯖꯤꯛꯀꯤ ꯑꯃꯨꯛꯀ ꯌꯥꯗ꯭ꯔꯔꯤꯅꯦꯀꯣ
ꯎꯝ ꯑꯁ ꯃꯇꯝꯁꯦ ꯌꯥꯗ꯭ꯔꯦꯅꯦ ꯊꯕꯛꯅ ꯊꯕꯛ ꯂꯩꯕꯅꯤꯅꯀꯣ
ꯑꯁ ꯅꯣꯏ ꯀꯩꯅꯣ ꯇꯧꯔ ꯅꯠꯇꯦꯁꯨ ꯁꯤꯗ ꯏꯝꯐꯥꯜꯗ ꯂꯩꯒꯅꯤ ꯍꯥꯏꯕꯅꯦ
ꯑꯗꯣ ꯈꯪꯗꯦꯗ ꯃꯥ ꯑꯦꯛꯖꯦꯛꯇꯤ ꯂꯩꯒꯗ꯭ꯔꯥ ꯂꯩꯔꯣꯏꯗ꯭ꯔꯥ ꯈꯪꯗꯦ
ꯅꯆꯦ ꯑꯩꯈꯣꯏꯗ ꯂꯩꯕ ꯌꯥꯔꯦ ꯃꯥ ꯂꯩꯔꯗꯤ
ꯎꯝ ꯑꯗꯨꯗꯤ ꯏꯃꯥ ꯈ ꯃꯊꯟꯇ ꯂꯩꯇꯥꯥꯔꯅ
ꯅꯆꯦ ꯑꯩꯈꯣꯏꯗ ꯅꯆꯦꯈꯣꯏꯗ
ꯑꯣ ꯑꯣ ꯑꯣ ꯂꯩꯕ ꯌꯥꯏ ꯎꯝ
ꯑꯗꯨꯗ ꯂꯩꯔꯅꯤ ꯃꯥ ꯄꯩꯁꯥ ꯇꯤꯡꯉꯣꯏꯗꯅ ꯌꯨꯝꯕ꯭ꯔꯥ ꯇꯣꯡꯉꯥꯟ ꯂꯧꯔꯗꯤ
ꯗꯤ ꯑꯗꯨꯝ ꯂꯩ ꯑꯗꯨꯗ ꯂꯩꯈ꯭ꯔꯅꯤꯕ ꯃꯥ ꯊꯕꯛꯀꯣ ꯑꯗꯨꯝ ꯁꯨꯈ꯭ꯔꯗꯤꯀꯣ ꯂꯩꯅꯅꯤꯡꯉꯥꯏ ꯂꯣꯏ ꯍꯥꯏꯅ ꯎꯝ ꯍꯥꯏꯅ ꯈ꯭ꯔꯦꯕ ꯍꯥꯏꯈ꯭ꯔꯕ ꯃꯥꯜꯂꯦꯗ
ꯃꯉꯣꯟ ꯑꯗꯨꯗꯤ ꯂꯩꯕ ꯌꯥꯎꯔꯦꯅ ꯑꯗꯨꯗꯤ ꯂꯥꯛꯑꯣ ꯍꯥꯏꯔꯣ ꯑꯩꯈꯣꯏ ꯄꯨꯟꯒꯅꯤ ꯐꯖꯅ ꯁꯁ ꯅꯛꯅ ꯂꯩꯕꯅꯤꯅ ꯑꯁ ꯑꯩꯈꯣꯏꯗꯤ ꯈꯛ ꯐꯖꯕꯅꯤꯅ ꯏꯔꯥꯡ ꯇꯧꯗꯕ ꯌꯥꯗꯦ